ꯇꯥꯏꯦ ꯇꯥꯏ
ꯎꯝ
ꯎꯝ
ꯑꯗꯨꯒꯤꯗꯣ ꯑꯩꯗꯨꯁꯨ ꯃꯦꯁꯦꯁ ꯃꯇꯨꯡꯗ ꯊꯥꯔꯛꯑꯦꯕ ꯈꯝꯔꯥꯁꯦ ꯑꯍꯥꯝꯕꯒꯤꯗꯤ ꯑꯍꯜꯂꯝꯃꯦꯕ ꯀꯣ ꯑꯩꯁꯦ ꯃꯦꯁꯦꯁ ꯊꯥꯔꯛꯑꯦꯕ ꯃꯥꯁꯦ ꯑꯥ ꯑꯩꯈꯣꯏ ꯑꯦꯛꯖꯥꯝꯇꯧ ꯃꯦꯁꯦꯁ ꯊꯥꯔꯛꯑꯦꯕ ꯃꯥꯁꯦ ꯑꯃꯨꯛꯀ
ꯎꯝ
ꯑꯗꯨꯗ ꯑꯦꯖꯥꯝ ꯃꯃꯥꯡꯗ ꯇꯥꯗ ꯁꯨ ꯇꯤꯟꯗ ꯑꯣꯏꯈꯤꯕꯅꯦꯕ ꯑꯗꯨꯗ ꯑꯩꯁꯦ ꯍꯟꯗꯤ ꯍꯜꯂꯒ ꯑꯩꯁꯦ ꯑꯩ ꯃꯉꯣꯟꯗ ꯑꯩꯒꯤ ꯉꯝꯗꯕ ꯑꯃ ꯍꯥꯏꯔꯗꯤ ꯑꯩ ꯃꯤꯉꯣꯟꯗꯗꯤ ꯉꯥꯡꯗꯤ ꯉꯥꯡꯒꯤꯗꯦꯕꯀꯣ
ꯃꯤ ꯍꯥꯔꯠ ꯇꯧꯅꯕ ꯐꯅ ꯃꯥꯅ ꯁꯣꯏ ꯇꯥꯔꯁꯨ ꯑꯩ ꯍꯥꯏꯗꯤ ꯁꯣꯏꯒꯦꯔꯥ ꯁꯣꯏꯔꯣꯏꯒꯦꯔꯥ ꯑꯗꯨꯝ ꯁꯥꯎꯅꯤꯡꯕ ꯂꯩꯇꯥꯔꯦ ꯑꯩ ꯁꯨꯡꯉꯥꯏ ꯍꯥꯏꯈꯤꯗꯦꯕ ꯁꯥꯎꯅꯤꯡꯕ ꯑꯣꯏꯔꯁꯨ ꯑꯗꯨꯝ ꯑꯩ ꯉꯥꯛꯇꯪ ꯀꯩꯒꯤꯅ ꯁꯥꯏꯂꯦꯟꯁ ꯕꯦꯇꯔꯅ ꯈꯜꯂꯛꯄꯗꯣ꯫ ꯑꯗꯨꯒꯤ ꯑꯩ ꯍꯥꯏꯗꯦꯕ ꯈꯪ꯭ꯔꯕ ꯑꯝꯇ ꯑꯗꯨꯗꯒꯤ ꯃꯇꯨꯡ ꯑꯗꯨꯗꯒꯤ ꯑꯩ ꯍꯥꯏꯇꯥꯔꯦꯁꯤ ꯍꯥꯏꯗꯤ ꯋꯥ ꯑꯊꯤꯕ ꯉꯥꯡꯕꯗꯣ
ꯎꯝ
ꯇꯥꯕ꯭ꯔꯥ
ꯇꯥꯏꯌꯦ
ꯆꯥꯗ꯭ꯔꯣ ꯃꯤ ꯉꯥꯡꯖꯦ
ꯇꯥꯏꯌꯦ ꯇꯥꯏꯌꯦ ꯇꯥꯏ
ꯑꯗ ꯍꯥꯏꯗꯤꯕꯣ ꯑꯗꯨ ꯑꯗꯨꯒꯤ ꯑꯗꯨꯒꯤ ꯃꯇꯨꯡꯗ ꯑꯃꯨꯛ ꯑꯦꯛꯖꯥꯝ ꯂꯣꯏꯔꯝꯗꯥꯏꯗ ꯑꯃꯨꯛꯀ ꯊꯥꯔꯛꯑꯦꯕꯀꯣ
ꯎꯝ
ꯑꯗꯣ ꯑꯩꯁꯨ ꯍꯟꯗꯦꯕ ꯍꯟꯗ꯭ꯔꯦꯕꯀꯣ ꯑꯩ ꯇꯁꯦꯡꯅ ꯁꯥꯟꯅꯅꯤꯡꯗꯕ ꯑꯣꯏꯇꯥꯔꯗꯤ ꯑꯩꯉꯁꯥꯏꯅ ꯑꯩꯒꯤ ꯀꯣꯛ ꯑꯃ ꯂꯩꯕ ꯃꯥ ꯈꯛꯇꯪ ꯋꯥ ꯅꯠꯇꯕ ꯃꯤꯁꯦ ꯃꯤꯁꯦ ꯋꯥꯔꯤ ꯁꯟꯅꯤꯡꯇ ꯇꯥꯔꯗꯤꯅꯦ ꯈꯪꯕ꯭ꯔꯥ ꯑꯗꯨꯝ ꯃꯦꯁꯦꯁꯁꯦ ꯐꯅ ꯊꯥꯔꯛ ꯇꯥꯔꯁꯨ ꯑꯩ ꯁꯤꯒꯤ ꯃꯤꯁꯤꯅ ꯃꯣꯃꯦꯟ ꯑꯃꯇꯪ ꯍꯥꯏꯗꯤ ꯁꯦꯀꯦꯟ ꯑꯃꯇꯪ ꯑꯣꯏꯔꯁꯨ ꯁꯤ ꯃꯤꯁꯤꯗꯤ ꯃꯇꯝ ꯊꯥꯗ ꯅꯤꯡꯗꯕ ꯑꯃ ꯑꯩꯉꯣꯟꯗ ꯄꯣꯛꯄꯗꯣ ꯍꯣꯡꯕ꯭ꯔꯥ꯫ ꯄꯣꯏꯌꯦꯕ ꯑꯗꯣ ꯑꯗꯣ ꯑꯗꯨ ꯑꯗꯨ ꯂ ꯄꯣꯛ ꯇꯥꯔꯗꯤ ꯃꯥ ꯃꯤꯁꯦꯁ ꯁꯨꯛꯍꯟ ꯍꯟꯂꯣꯏ ꯇꯣꯏꯅꯂꯒ ꯐꯅ ꯃꯃꯥꯟꯅꯕ ꯀꯣꯏꯅꯒꯦ ꯍꯦꯟꯅꯟꯅ ꯀꯣꯏꯅꯒꯦ ꯐꯖꯅ ꯃꯥ ꯐꯤꯂꯤꯡꯁ ꯂꯩꯇ ꯇꯥꯔꯗꯤ ꯀꯩꯁꯨ ꯋꯥꯔꯤ ꯁꯥꯟꯅꯔꯣꯏꯕ ꯈꯪꯕ꯭ꯔꯥ
ꯎꯝ ꯆꯨꯝꯃꯦ ꯑꯗꯨꯒꯤꯗꯤꯅꯦ ꯈꯪꯉꯕ ꯃꯥꯅ ꯇꯣꯂꯣꯝ ꯇꯣꯛꯅꯒꯤꯕꯗꯣ ꯃꯥꯅ
ꯎꯝ
ꯇꯣꯂꯣꯝ ꯇꯣꯛꯅꯒꯤꯕꯗꯨꯁꯨ ꯃꯥꯗꯣ ꯃꯍꯥꯛ ꯅꯦꯕ ꯑꯗꯨꯝ ꯅꯨꯡꯁꯤꯅꯔꯗꯤ ꯆꯥꯕ ꯌꯥꯅꯤ ꯍꯥꯏꯕ ꯋꯥꯈꯟꯗ ꯂꯩ ꯆꯨꯝꯃꯝꯕꯗꯣ ꯑꯗꯒꯤ ꯁꯨꯝ ꯑꯇꯣꯞꯄ ꯃꯣꯏ ꯀꯩꯅꯣ ꯔꯤꯂꯦꯁꯟ ꯊꯝꯁꯦ ꯈꯣꯠꯁꯦꯒ ꯍꯥꯏꯕꯗꯣ ꯆꯨꯃꯝꯕꯗꯣ
ꯎꯝ ꯎꯝ ꯇꯥꯏ
ꯑꯣ ꯑꯗꯨꯃꯥꯏꯅ ꯔꯤꯂꯦꯁꯟꯁꯤꯞ ꯊꯝꯖꯦ ꯈꯣꯠꯁꯦ ꯍꯥꯏꯕꯗꯣ ꯑꯗꯨ ꯍꯥꯏ ꯍꯥꯏꯅꯦꯕ ꯇꯣꯉꯝꯕꯗꯣ ꯑꯗꯨ ꯍꯥꯏꯕꯗꯒꯤ ꯃꯥꯅ ꯇꯣꯛꯅꯕꯅꯦꯅ ꯍꯥꯏꯕꯅꯦꯕ ꯈꯪ ꯍꯣꯏ ꯊꯝꯁꯦ ꯍꯥꯏ ꯍꯥꯏꯅꯦꯕ ꯑꯥ ꯑꯗꯨꯅꯦ ꯌꯦꯡꯉꯨꯅꯦ ꯑꯗꯒꯤ ꯑꯗꯨꯖꯨ ꯑꯗꯨꯗꯨꯗꯤꯅ ꯍꯥꯏꯕꯅꯦꯕ ꯑꯗꯨꯗꯨꯒꯤꯗꯤ ꯑꯗꯨꯝ ꯍꯥꯏꯖꯩꯅꯤ ꯑꯗꯨꯗꯨꯗꯤ ꯑꯗꯨꯝ ꯌꯥꯔꯦ ꯃꯥꯅ ꯑꯗꯨ ꯍꯥꯏꯔꯛꯄꯩꯗꯤ ꯀꯩꯁꯨꯝ ꯀꯥꯏꯗꯦ ꯑꯗꯨ ꯅꯠꯇꯕ ꯁꯨꯝ ꯑꯁꯨꯝ ꯍꯥꯏꯗꯤ ꯅꯨꯡꯁꯤꯕꯅ ꯆꯥꯕ ꯌꯥꯅꯤ ꯇꯥꯏꯞꯇ ꯂꯩ ꯍꯥꯏꯅꯦꯕ ꯇꯣꯗꯣꯟꯕꯗꯣ ꯍꯥꯏꯗꯤ ꯐ꯭ꯌꯨꯆꯔ ꯄ꯭ꯂꯥꯟ ꯑꯝꯇ ꯂꯩꯇꯕꯗꯣ ꯍꯣꯏ ꯃꯥ ꯂꯩꯔꯝꯕꯗꯤ ꯌꯥꯏ ꯑꯗꯨ ꯑꯣꯏꯇꯥꯔꯖꯨ ꯑꯗꯨꯝ ꯂꯩꯇꯕꯩ ꯃꯑꯣꯡꯗ ꯎꯏꯅ ꯍꯥꯏꯕꯅꯦ
ꯎꯝ
ꯑꯗꯨꯏ ꯇꯣꯛꯅꯔꯤꯅꯦꯒ ꯍꯥꯏꯔꯦꯕ ꯑꯗꯒꯤ ꯍꯧꯖꯤꯛꯁꯦ ꯄꯥꯎ ꯐꯥꯎꯅꯗꯕ꯭ꯔꯥ ꯑꯗꯨꯝ ꯃꯥ ꯑꯗꯨꯝ ꯃꯦꯁꯦꯁ ꯊꯥꯅꯕꯅꯦꯕ ꯈꯪꯉꯕꯥ ꯑꯗꯒꯤ ꯑꯩꯈꯣꯏꯕꯥꯅꯤ ꯀꯩꯅꯣ ꯇꯧꯕ ꯅꯨꯃꯤꯠꯇꯣ ꯎꯝ ꯀꯩꯕ ꯈꯦꯔ ꯑꯉꯥꯡꯒꯤꯗ ꯆꯠꯄ ꯅꯨꯃꯤꯠꯇꯣ ꯈꯪꯕ꯭ꯔꯥ ꯑꯉꯥꯡ ꯑꯉꯥꯡꯒꯤꯗ ꯆꯠꯄ ꯅꯨꯃꯤꯠꯇꯣ ꯑꯗꯨꯁꯨ ꯑꯗꯨꯁꯨ ꯀꯩꯅꯣꯒꯤꯅ ꯀꯩꯅꯣꯅ ꯊꯤꯜꯂꯛꯄꯅꯦꯕ ꯍꯥꯏ ꯊꯤꯜꯂꯛꯄꯅꯦ ꯍꯥꯏꯗꯤ ꯃꯥꯏ ꯅꯨꯄꯥ ꯑꯃ ꯃꯥꯅ ꯑꯍꯟ ꯑꯃ ꯀꯣꯏꯅꯔꯝꯃꯦꯅ ꯍꯥꯏꯕꯗꯣ
ꯎꯝ ꯎꯝ
ꯑꯗꯨꯗꯨꯒꯤ ꯑꯍꯟꯗꯨꯅ ꯅꯦꯕ ꯀꯩꯅꯣ ꯊꯤꯜꯂꯛꯇꯅ ꯊꯤꯜꯂꯛꯂꯄꯅꯦꯕ ꯑꯗꯨꯒ ꯍꯟꯕꯁꯨ ꯃꯣꯏ ꯍꯜꯂꯛꯄꯗꯨꯒꯤ ꯍꯟꯃꯤꯟꯅꯔꯛꯄꯅꯦꯕ ꯑꯗꯣ ꯍꯟꯃꯤꯟꯅꯔꯛꯄꯗ ꯊꯦꯡꯉꯦꯅ ꯀꯩꯅꯣ ꯇꯧꯔꯒ ꯏꯕꯥꯅꯤꯗꯤ ꯂꯩꯁꯦ ꯈꯪꯉꯕ ꯃꯥ ꯇꯣꯝꯗꯣꯝꯗ ꯐꯣꯟ ꯇꯧꯋꯦꯕ ꯈꯪꯉꯕ
ꯑꯥ
ꯇꯣꯟꯗꯣꯝꯕꯗ ꯐꯣꯟ ꯇꯧꯔꯒ ꯍꯜꯂꯛꯄ ꯊꯦꯡꯉꯦ ꯈꯣꯠꯂꯦ ꯇꯧꯗꯅꯒ ꯍꯥꯏꯕꯅꯦꯕ ꯈꯪꯉꯕ ꯑꯩ ꯃꯥꯡꯗꯗꯤ ꯏꯆꯝ ꯆꯝꯕꯩ ꯃꯋꯣꯡꯗꯗꯤ ꯋꯥꯔꯤꯗꯣ ꯁꯥꯟꯅꯕ ꯃꯣꯏꯅ ꯇꯩꯗꯣ
ꯍꯣꯏ ꯃꯅꯨꯡꯗꯗꯤ ꯃꯣꯏꯁꯦ ꯀꯩꯅꯣꯝ ꯏꯌꯥ ꯌꯥꯗꯕꯅꯤ
ꯃꯥꯅꯦ ꯍꯟꯅꯗꯦ ꯍꯥꯏꯕ ꯋꯥꯅꯦ ꯇꯣꯟꯗꯣꯟꯕꯗꯣ ꯅꯨꯄꯤ ꯑꯇꯣꯞꯄ ꯀꯣꯏꯕꯔꯥꯁꯨ ꯃꯥ ꯀꯣꯏꯗꯦꯕ ꯍꯧꯖꯤꯛ ꯈꯪꯉꯥꯕ
ꯎꯝ ꯗꯤꯁꯨ ꯑꯇꯣꯞꯄ ꯀꯣꯢꯕꯔ ꯍꯥꯏꯁꯨ ꯀꯣꯏꯗꯦꯕ ꯑꯗꯨꯗꯤ ꯀꯔꯤꯅꯣ ꯃꯕꯥꯟꯅꯤ ꯀꯣꯏꯅꯩ ꯅꯠꯇ꯭ꯔꯕ ꯑꯗꯨꯗꯤ
ꯃꯥꯅꯦ ꯃꯥꯅꯦ ꯃꯥꯅꯁꯨ ꯁꯨꯝ ꯇꯧꯈꯤꯕꯗꯨꯒꯤ ꯀꯥꯏꯗꯅ ꯃꯥ ꯍꯟꯖꯟꯅꯕꯗꯨꯒꯤ ꯀꯩꯅꯣ ꯇꯧꯗꯅ ꯃꯥ ꯍꯥꯏꯗ꯭ꯔꯤꯅꯦꯕ ꯈꯪꯉꯕ
ꯇꯣꯟꯗꯣꯟꯕꯅ ꯅꯪ ꯒꯤꯐ ꯄꯤꯔꯛꯇꯅ ꯈꯣꯠꯇꯅ ꯑꯁ ꯈꯪꯗꯦ ꯑꯥꯔꯁꯤ ꯑꯩꯒꯤ ꯑꯣꯏꯅꯗꯤꯀꯣ ꯑꯩꯒꯤ ꯑꯣꯏꯅꯗꯤ ꯑꯩꯅ ꯐꯅ ꯄꯥꯝꯗꯕ ꯃꯗꯗꯤ ꯇꯁꯦꯡꯅ
ꯇ
ꯈꯪꯗꯦ ꯋꯥꯔꯤꯐꯧ ꯁꯥꯟꯅꯅꯤꯡꯗꯦ ꯃꯤꯅ ꯁꯥꯟꯅꯕ ꯍꯧꯔꯁꯨ ꯑꯩꯗꯤ ꯁꯦꯀꯦꯟ ꯑꯃ ꯃꯤꯗꯨꯗ ꯑꯣꯟꯖꯅꯤꯡꯗꯦ ꯑꯩꯒꯤ ꯑꯣꯏꯅꯗꯤꯀꯣ ꯃꯤ ꯃꯈꯜ ꯃꯥꯟꯅꯗꯕ꯭ꯔꯗꯤ ꯈꯪꯗꯦ ꯑꯗꯣ ꯃꯤꯅ ꯃꯈꯥꯜ ꯍꯥꯢꯗꯤ ꯑꯩꯒ ꯅꯪꯒ ꯃꯤꯒ ꯃꯥꯟꯅ ꯄꯣꯠꯇꯦ ꯑꯗꯨ ꯑꯣꯏ ꯇꯥꯔꯁꯨ ꯑꯩ ꯁꯤꯒꯨꯝꯕ ꯃꯇꯥꯡꯗꯗꯤꯀꯣ ꯍꯧꯖꯤꯛ ꯌꯥꯝ ꯊꯤ ꯐ꯭ꯔꯤꯗꯝꯗ ꯂꯩꯑꯦ ꯌꯥꯝ ꯊꯤ ꯅꯨꯡꯉꯥꯏꯌꯦ ꯁꯥꯏꯅ
ꯗ꯭ꯔꯕ ꯑꯗꯒꯤ ꯑꯃꯨꯛꯇꯪ ꯀꯩꯅꯣ ꯇꯧꯈꯤꯕ ꯍꯥꯏꯗꯤ ꯑꯗꯨꯝ ꯏꯁ ꯈꯪꯗꯦꯗ
ꯑꯗꯣ ꯑꯥꯔꯁꯤ ꯑꯩꯅ ꯈꯟꯕ ꯑꯃ ꯂꯩꯕ ꯈꯪꯕ꯭ꯔꯥ ꯑꯩ ꯍꯧꯖꯤꯛ ꯐꯤꯂꯤꯡꯁ ꯂꯩꯇꯦꯕ ꯀꯅꯥꯝꯇꯒꯤ ꯐꯤꯂꯤꯡꯁ ꯂꯩꯇꯦ ꯀ꯭ꯔꯁꯁꯨ ꯀꯅꯥꯝ ꯊꯝꯗꯦꯕ ꯈꯪꯕ ꯍꯧꯖꯤꯛꯁꯦ ꯑꯩꯁꯦ ꯀꯅꯥꯝꯇ ꯂꯩꯇꯦ ꯑꯗꯨꯝ ꯉꯥꯏꯍꯥꯛꯇꯪꯅ ꯁꯤꯃꯤꯁꯦ ꯐꯖꯩꯗ ꯈꯜꯂꯝ ꯇꯥꯔꯁꯨ ꯗꯤꯐ ꯑꯣꯏꯅ ꯈꯜꯂꯛꯄ ꯀꯥꯟꯗ ꯅꯨꯡꯁꯤꯕꯒꯤ ꯇꯥꯡꯈꯠꯂꯛꯄ ꯀꯥꯟꯗꯅꯦꯕ ꯑꯩ ꯀꯅꯥꯝ ꯊꯝꯅꯤꯡꯗꯦꯕ ꯑꯗꯣ ꯑꯗꯣꯀꯣ ꯑꯃꯨꯛ ꯑꯃꯨꯛ ꯈꯜꯂꯤꯅꯦ ꯍꯥꯏꯕꯋꯥꯅꯦ ꯅꯪꯒ ꯑꯉꯥꯡ ꯆꯥꯏꯜꯍꯨꯠꯀꯤ ꯇꯥꯏꯞꯇ ꯍꯥꯏꯗꯤ ꯔꯨꯝꯃꯦꯠꯒ ꯍꯥꯢꯐꯦꯠ ꯂꯩꯅꯗ꯭ꯔꯥ
ꯉ
ꯍꯥꯏꯗꯤ ꯈꯤꯇꯪ ꯑꯉꯥꯡ ꯑꯣꯏ ꯍꯥꯏ ꯍꯧꯖꯤꯛ ꯅꯪ ꯇꯧꯗ ꯇꯥꯔꯁꯨ ꯔꯨꯝꯃꯦꯠꯀ ꯍꯥꯏꯐꯦꯠ ꯅꯪꯁꯦ ꯈꯩꯇꯪ ꯃꯔꯤꯗꯤ ꯂꯩꯇ꯭ꯔꯥ
ꯎꯝ ꯎꯝ ꯎꯝ
ꯑꯗꯨꯃꯥꯏꯅ ꯈꯪꯕ꯭ꯔꯥ ꯑꯩꯒꯤꯗꯤ ꯈꯪꯕ꯭ꯔꯥ ꯑꯩ ꯄꯨꯟꯁꯤꯗꯗꯤ ꯑꯩꯅ ꯑꯄꯥꯝꯕ ꯃꯤꯁꯨ ꯑꯩꯅ ꯊꯦꯡꯅꯗꯕ ꯈꯪꯕ꯭ꯔꯥ ꯑꯩ ꯈꯜꯂꯤꯅꯤ ꯀꯩꯅꯣ ꯑꯩꯅ ꯍꯌꯦꯡꯋꯥꯏ ꯑꯩꯅ ꯄꯥꯝꯖꯔꯦ ꯈꯟꯕ ꯃꯤꯁꯦ ꯄꯨꯟꯁꯤꯁꯦ ꯍꯥꯏꯗꯤ ꯄ꯭ꯔꯤꯊꯤꯕꯤꯁꯦ ꯑꯩꯒꯤ ꯇꯥꯏꯞꯁꯦ ꯑꯝꯇ ꯂꯩꯇ꯭ꯔꯥ ꯆꯥꯠꯂꯒ ꯈꯜꯂꯛ ꯆꯥꯠꯅꯤ
ꯑꯗꯨꯅꯦ ꯑꯗꯨꯅꯦ ꯑꯩ ꯑꯩꯅ ꯀꯩꯅꯣꯗ ꯅꯟꯗꯗ ꯑꯗꯨꯃꯥꯏꯅ ꯍꯥꯏꯔꯨꯕ ꯅꯟꯗꯅ ꯅꯟꯗꯅ ꯑꯣ ꯐꯪꯉꯔꯣꯏ ꯅꯠꯇ꯭ꯔꯒꯅ ꯁꯤꯈꯤꯕ ꯑꯃ ꯑꯉꯥꯡ ꯃꯃꯥ ꯄꯨꯛꯅꯨꯡꯗꯒꯤ
ꯑꯗꯨꯅꯦ
ꯁꯨꯝ ꯈꯪꯪꯗꯦꯗ ꯑꯩꯅ ꯉꯁꯥꯏ ꯍꯥꯏꯕꯗꯣ ꯁꯨꯝ ꯅꯟꯗꯒ ꯊꯣꯡꯉꯝꯕꯒꯗꯣ ꯐ꯭ꯔꯦꯟꯁꯤꯞꯀꯤ ꯃꯒꯨꯟ ꯃꯥꯡꯍꯟꯗꯦꯅ ꯍꯥꯏꯕꯗꯣ
ꯎꯝ ꯎꯝ
ꯑꯗꯨꯝ ꯃꯤꯅ ꯋꯥꯝꯃ ꯍꯥꯏꯕꯖꯤꯅ ꯅꯟꯗꯖꯦ ꯑꯗꯨꯝ ꯑꯩꯒꯤ ꯑꯩꯅ ꯇꯧꯔꯝꯃꯣꯏ ꯈꯪꯕꯅꯤꯅ ꯃꯥ ꯑꯗꯨꯝ ꯑꯩꯩ ꯁꯦꯕ ꯇꯧꯔꯝꯒꯅꯤꯕ ꯈꯪꯉꯕ ꯑꯗ ꯑꯩꯅ ꯑꯩꯩꯅꯖꯨ ꯑꯗꯨꯝ ꯑꯗꯨꯝ ꯑꯇꯣꯞꯄꯅ ꯑꯗꯨꯝ ꯃꯥꯏ ꯋꯥ ꯉꯥꯡꯉꯛꯄꯖꯦ ꯑꯩꯅꯖꯨ ꯑꯗꯨꯝ ꯍꯥꯏꯌꯦꯕ ꯃꯥ ꯇꯧꯗꯕꯅꯤ ꯈꯣꯠꯇꯕꯅꯤꯅ ꯑꯩ ꯑꯗꯨꯝ ꯍꯥꯏꯌꯦꯕ꯫ ꯃꯣꯏꯅ ꯃꯅꯨꯡ ꯇꯥꯅ ꯈꯪꯉꯨꯗꯕꯅꯤꯅ꯫ ꯑꯩꯅꯗꯤ ꯈꯪꯉꯦꯕ ꯃꯥꯗꯣ ꯃꯅꯨꯡ ꯇꯥꯅ ꯑꯗ ꯀꯃꯥꯏ ꯇꯧꯒꯦꯗ ꯀꯨꯏꯔꯦꯅꯦ ꯍꯟꯇꯛꯀꯤ ꯐꯥꯔꯁ ꯁꯦꯝ ꯂꯣꯏꯔꯛꯄꯩꯗ ꯑꯩꯅ ꯌꯨꯝꯗ ꯂꯩꯔꯤꯀꯥꯟꯗꯅꯦꯕ꯫
ꯎꯝ
ꯃꯥꯖꯦ ꯑ ꯐꯣꯟ ꯇꯧꯔꯛꯀꯦꯅ ꯍꯥꯏꯔꯛꯑꯦꯕꯀꯣ ꯑꯌꯨꯛꯇꯅꯦꯕ꯫ ꯑꯗꯨ ꯁꯨꯝ ꯃꯥ-ꯃꯥꯒ ꯑꯩꯒ ꯋꯥꯔꯤ ꯁꯥꯟꯅꯕꯖꯦ ꯑꯌꯨꯛꯇ ꯁꯨꯛꯁꯥꯟ ꯁꯥꯟꯅꯗꯦꯕ ꯅꯨꯃꯤꯗꯥꯡꯒꯨꯝꯕ ꯑꯗꯗꯒꯤ ꯁꯨꯝ ꯊꯦꯡ ꯁꯪꯉꯛꯑꯀꯥꯟ ꯅꯨꯡꯗꯤꯟꯒꯨꯝꯕꯗ ꯑꯅꯝꯕ ꯁꯥꯟꯅꯕꯅꯦꯕ ꯑꯗꯒꯤ ꯑꯗ ꯃꯥꯅ ꯎꯝ ꯑꯩ ꯐꯣꯟ ꯇꯧꯔꯛꯀꯦꯅ ꯑꯌꯨꯛ ꯉꯟꯇꯥꯗ ꯃꯦꯁꯦꯁ ꯊꯥꯔꯛꯑꯝꯃꯦ꯫
ꯎꯝ
ꯗ ꯑꯩꯅ ꯀꯩꯒꯤꯅꯣ ꯍꯥꯏꯔ ꯑꯩ ꯇꯔꯦꯠ ꯑꯗꯥꯏꯗ ꯍꯜꯂꯒ ꯑꯗꯨ ꯀꯥꯟ ꯃꯥ ꯁꯨꯃꯥꯏꯅ ꯍꯥꯏꯔꯛꯄ ꯑ ꯅꯪ ꯀꯩꯅꯣ ꯇꯧꯕ꯭ꯔꯣ ꯁꯨꯃꯥꯏꯅ ꯁꯤꯝ ꯑꯈꯣꯏ ꯑꯗꯥꯏꯒꯤ ꯃꯤꯅꯦꯕ ꯑ ꯁ꯭ꯔꯤ ꯁ꯭ꯔꯤꯅꯤꯕꯥꯁꯍꯣꯏ ꯀꯩꯅꯣ ꯀꯩꯅꯣ ꯑꯉꯥꯡ ꯈ꯭ꯔ ꯂꯥꯛꯑꯝ ꯃꯣꯏ ꯑꯅꯥꯎ ꯍꯣꯏ ꯂꯥꯛꯑꯝꯃꯦ ꯍꯥꯎ
ꯑꯈꯣꯏꯃꯥ ꯀꯣꯜ ꯇꯧꯔꯛꯑꯦ ꯑꯝꯇ ꯄꯥꯏꯒꯤꯒꯦ꯫
ꯄꯥꯏꯌꯣ ꯄꯥꯏꯌꯣ
ꯎꯝ ꯄꯥꯏꯌꯨꯀꯣ ꯅꯪ
ꯑꯥ ꯑꯥ
ꯍꯜꯂꯣ
ꯑ ꯇꯥꯏꯌꯦ ꯇꯥꯏꯌꯦ
ꯎꯝ ꯑꯝ ꯋꯥꯔꯤ ꯀꯥꯏ ꯌꯧꯒ꯭ꯔꯦ
ꯍꯥꯥ
ꯋꯥꯔꯤ ꯀꯔꯥꯏ ꯌꯧꯔꯒꯦ
ꯑꯣ ꯑꯗꯨ ꯑꯗꯨꯃꯥꯏꯟ ꯇꯧꯕꯗꯨꯗꯅꯦ ꯈꯪꯉꯛꯄ ꯀꯩꯅꯣꯖꯦ ꯅꯟꯗꯗ ꯐꯣꯟ ꯇꯧꯔꯛꯑꯦꯗꯅꯀꯣ
ꯎꯝꯎꯝ
ꯑꯗꯨꯒ ꯇꯧꯔꯒ ꯃꯥꯅ ꯁꯨꯃꯥꯏ ꯍꯥꯏꯔꯛꯄ ꯁ꯭ꯔꯤꯅꯤꯕꯥꯁ ꯍꯣꯏ ꯀꯩꯅꯣ ꯑꯅꯥꯎ ꯑꯅꯥꯎ ꯍꯣꯏ ꯀꯩꯅꯣ ꯑꯁ ꯀꯅꯥ ꯀꯅꯥꯅꯣ ꯃꯃꯤꯡꯗꯣ ꯑꯃꯗꯤ ꯀꯥꯎꯒ꯭ꯔꯦ ꯑꯗꯨ ꯃꯣꯏꯗ ꯂꯥꯛꯑꯦ ꯑ ꯂꯥꯛꯑꯝꯃꯦ ꯉꯔꯥꯡꯗꯣ ꯁꯨꯃꯥꯏ ꯁꯨꯃꯥꯏꯅ ꯋꯥꯔꯤ ꯁꯥꯟꯅꯩꯅꯦ ꯍꯥꯏꯕ ꯑꯩꯅ ꯀꯩ ꯋꯥꯔꯤ ꯁꯥꯟꯅꯅꯣꯅ ꯍꯥꯏꯕꯀꯣ ꯑꯗ ꯑꯁ ꯃꯣꯏ ꯁꯨꯃꯥꯏꯟ ꯍꯥꯏꯔꯛꯏꯅꯤꯅꯦ ꯅꯪꯗꯣ ꯁꯨꯃꯥꯏꯅ ꯅꯨꯄꯥ ꯑꯃꯒ ꯎꯅꯍꯧꯋꯦ ꯈꯣꯠꯂꯦꯅ ꯍꯥꯏꯌꯦꯅ ꯍꯥꯏꯕꯀꯣ ꯑꯗꯒꯤ ꯃꯣꯏꯅ ꯎꯅꯩ ꯍꯥꯏ ꯅꯨꯄꯥꯗꯨꯅ ꯀꯩꯅꯣꯅꯦꯕ ꯑꯃ ꯒꯣꯄꯥꯜꯗꯣ ꯈꯪꯕ꯭ꯔꯥ ꯑꯥ ꯑꯩꯉꯣꯟꯗ ꯍꯥꯏꯔꯝꯃꯦꯅ ꯍꯥꯏꯕꯗꯣ ꯑꯗꯨꯗꯣ ꯑ ꯑꯗꯨꯗꯨꯒ ꯎꯅꯩ ꯈꯣꯠꯂꯦ ꯐꯖꯅ ꯋꯥꯔꯤꯒ ꯁꯥꯟꯅꯩꯅ ꯍꯥꯏꯅꯦꯕ ꯑꯩ ꯑꯩꯅ ꯅꯪ ꯇꯧꯔꯝꯃꯣꯏꯕꯨꯗꯤ ꯍꯥꯏꯕꯅꯦ ꯃꯥꯅ ꯇꯥꯒꯤ ꯀꯣꯏꯗꯕꯅꯤ ꯑꯗꯨꯝ ꯄꯥꯎꯗꯤ ꯐꯥꯎꯅꯩꯅꯗꯤ ꯑꯩꯅ ꯍꯥꯏꯕꯅꯦꯅ ꯍꯥꯏꯕꯀꯣ ꯅꯟꯗꯅꯀꯣ ꯑꯗ ꯑꯩꯅ ꯑꯣ ꯈꯪꯉꯦ ꯈꯪꯉꯦ ꯃꯣꯏꯅ ꯍꯥꯏꯗꯣ ꯉꯍꯥꯟꯃꯨꯛ ꯑꯩꯅ ꯀ꯭ꯂꯥꯁ ꯇꯦꯟ ꯂꯣꯏꯕꯩꯗ ꯅꯪꯉꯣꯟꯗꯖꯨ ꯍꯥꯏꯒꯤꯕꯗꯣ ꯁꯤꯗ ꯃꯣꯏ ꯊꯧꯉꯝꯕꯒ ꯇꯧꯔꯒ ꯒꯣꯕꯥꯜꯒ ꯇꯧꯔ ꯂꯥꯛꯑꯝꯃꯦꯅ ꯑꯩꯅ ꯍꯥꯏꯒꯤꯕꯗꯣꯅ ꯑꯩꯅ ꯍꯥꯏꯕꯀꯣ ꯑꯗ ꯅꯟꯗꯟ ꯑꯣ ꯑꯗꯨꯗꯨꯔꯣꯅ ꯍꯥꯏꯔꯛꯑꯦꯕꯀꯣ ꯃꯥꯅ ꯑꯩꯅ ꯃꯥꯅꯦ ꯑꯗꯨ ꯑꯇꯣꯞꯄꯗꯗꯤ ꯑꯝꯇ ꯎꯅꯗꯦ ꯏꯕꯥꯟꯅꯤ ꯑꯗꯨ ꯑꯗꯨꯈꯛ ꯑꯗꯨꯗ ꯂꯥꯛꯑꯝꯕꯗꯨ ꯗ ꯑꯩꯒ ꯗꯤꯒ ꯊꯣꯛꯎꯕꯗꯨꯅꯦ꯫ ꯍꯥꯏꯕ ꯑꯗ ꯑꯗꯨꯅꯦꯃꯦ ꯑꯩꯅ ꯑꯩꯅꯖꯨ ꯑꯗꯨꯃꯥꯏ ꯍꯥꯏꯕꯅꯦ ꯑꯩꯅ ꯀꯣꯏꯔꯝꯃꯣꯏ ꯀꯣꯏꯗꯕꯅꯤ ꯃꯥꯗꯤ ꯅꯨꯄꯥ ꯀꯣꯏꯗꯃꯤ ꯁꯨꯝ ꯋꯥꯔꯤ ꯋꯥꯔꯤ ꯁꯨꯝ ꯁꯥꯟꯅꯕꯅꯦ ꯍꯣꯏ ꯃꯥ ꯇꯦꯛꯁ ꯈꯇꯪ ꯊꯥꯅꯕꯕꯨꯗꯤ ꯊꯥꯅꯩ ꯍꯥꯏꯕꯅꯤ ꯑꯗꯣ ꯗꯥꯏꯔꯦꯛ ꯑꯣꯏꯅꯗꯤ ꯀꯣꯏꯗ꯭ꯔꯤꯕꯅꯤꯅ ꯍꯥꯏꯕꯗ ꯍꯥꯏꯌꯦ ꯅꯟꯗꯅꯀꯣ
ꯑꯗꯣ ꯑꯗꯨ ꯍꯥꯏꯔꯨꯕꯗ ꯀꯩꯅꯣꯅ ꯑ ꯁꯔꯤꯅꯤꯕꯥꯁꯅ
ꯅꯪꯅꯦ ꯃꯤꯅꯤꯠ ꯐꯥꯔꯦ
ꯑꯣ ꯑꯣ ꯐꯥꯔꯦ ꯐꯥꯔꯦ ꯃꯁꯛ ꯀꯛꯀꯦ ꯎꯝ